ꯇꯥꯕ꯭ꯔꯣ
ꯍꯜꯂꯣ ꯑꯧ ꯇꯥꯏ
ꯎꯝ ꯀꯗꯧꯔꯤꯅꯣ
ꯍꯨꯝ ꯀꯩꯔꯤꯁꯨ ꯇꯧꯗꯦ ꯑꯗꯨꯝ ꯐꯝꯃꯤꯌꯦ ꯍꯧꯖꯤꯛꯇꯤ
ꯎꯝ
ꯅꯪꯗꯤ
ꯑꯩꯁꯨꯅꯤꯗꯥꯏꯅ ꯍꯤꯞꯄ
ꯅꯪ ꯐꯝꯕ ꯑꯩ ꯍꯤꯞꯄ
ꯑꯥ ꯑꯩꯅ ꯍꯤꯞꯄꯒꯅ ꯅꯪꯅ ꯐꯝꯕ
ꯎꯝ ꯅꯪ ꯋꯥꯀꯤꯡꯒꯨꯝꯕ ꯆꯦꯟꯗ꯭ꯔꯣ
ꯆꯦꯟꯗꯦꯍꯦ ꯑꯩꯈꯣꯏꯗꯤ
ꯀꯔꯤꯒꯤꯔꯣ
ꯇꯟꯕꯒꯤ
ꯁꯥꯏꯗ ꯁꯨꯀꯥꯟ ꯀꯥꯅꯔꯣꯏꯀꯣ
ꯀꯪꯕꯒꯤ ꯆꯦꯟꯗꯕꯅꯤꯅꯦ ꯀꯩꯅꯣ ꯑꯃꯨꯠ ꯆꯦꯜꯂꯗꯤ ꯍꯦꯟꯅ ꯀꯪꯉꯅꯤ
ꯑꯣꯛꯁꯥꯗꯣ ꯌꯥꯝ ꯆꯥꯔꯦ
ꯑꯣꯛꯁꯥ ꯆꯥꯕꯗꯣ
ꯎꯝ
ꯅꯣꯏꯕꯅꯦ
ꯍꯣꯏ ꯅꯣꯏꯅꯕ ꯆꯥꯔꯣ
ꯅꯨꯡꯇꯤꯗꯤ ꯆꯥꯕ ꯌꯥꯗꯦꯅꯦ ꯀꯩꯅꯣ
ꯏꯁ ꯑꯩꯗꯤ ꯄꯩꯁꯥ ꯂꯩꯗꯤ ꯅꯨꯡꯇꯤ ꯆꯥꯗꯧꯕꯅꯦ
ꯑꯗꯨ ꯄꯩꯁꯥ ꯂꯩꯇꯕꯒꯤꯅꯦ ꯄꯩꯁꯥ ꯂꯩꯇꯕꯒꯤ ꯅꯨꯡꯇꯤ ꯆꯥꯕ ꯌꯥꯔꯣꯏ ꯍꯥꯏꯕꯅꯦ
ꯑꯦ ꯑꯗꯨ ꯅꯪꯗꯤ ꯅꯊꯟꯗ ꯂꯩꯕꯅꯤꯅꯀꯣ
ꯎꯝ ꯏꯊꯟꯗ ꯂꯩꯕꯅꯤꯅ ꯍꯣꯏ
ꯀꯦ ꯖꯤ ꯑꯃ ꯂꯩꯔꯣ ꯑꯗꯨꯒ ꯑꯗꯨꯝ ꯀꯨꯏꯅ ꯆꯥꯅꯕ ꯇꯧꯔꯣ
ꯑꯩ ꯏꯊꯟꯇ ꯂꯩꯌꯦ ꯍꯥꯏꯅ ꯀꯅꯥꯅ ꯍꯥꯏꯕꯤꯕꯅꯣ ꯅꯪꯕꯨ
ꯌꯦꯁ ꯑꯩ ꯕꯤꯖꯟꯅ ꯍꯥꯏꯕ
ꯃꯪ ꯃꯪꯗ ꯎꯕ꯭ꯔꯣ
ꯍꯣꯏ ꯍꯣꯔꯦꯟ ꯑꯩ ꯍꯣꯏ
ꯀꯔꯤ ꯍꯣꯔꯦꯟ
ꯎꯝ ꯀꯩꯁꯨ ꯅꯠꯇꯦꯗ
ꯑꯦ ꯍꯩꯔꯣꯗꯅ ꯀꯔꯤ ꯑꯃꯨꯛ
ꯆꯥꯛꯄꯨꯗꯤ ꯊꯣꯡꯉꯕ
ꯑꯁ ꯍꯧꯖꯤꯛꯇꯤ ꯀꯗꯥꯏꯗꯒꯤ
ꯑꯦ ꯊꯣꯡꯗ꯭ꯔꯤꯕꯣ
ꯑꯩ ꯑꯌꯨꯛꯀꯤ ꯆꯥꯛ ꯆꯥꯔꯒ ꯄꯨꯡ ꯑꯌꯨꯛꯀꯤ ꯆꯥꯛꯁꯨ ꯄꯨꯡ ꯑꯃ ꯃꯃꯥꯡꯗꯒꯤ ꯆꯥꯕꯅꯤ
ꯊꯦꯡꯃꯟꯂꯦꯍꯦ
ꯐꯥꯒꯤ ꯇꯧꯕꯅꯤꯗ ꯑꯗꯨꯕꯨ ꯍꯧꯖꯤꯛꯗꯤ ꯉꯜꯂꯤꯌꯦꯕ
ꯑꯦ ꯅꯪꯁꯦ ꯒꯦꯁꯇ꯭ꯔꯤꯛꯇꯤ ꯁꯣꯏꯔꯝꯃꯣꯏ
ꯒꯦꯁꯇ꯭ꯔꯤꯛꯇꯤ ꯀꯜꯔꯝꯒꯅꯤ
ꯈꯪꯉꯦꯌꯦ ꯍꯣꯏ ꯆꯨꯝꯃꯦ ꯑꯗꯨꯗꯤ
ꯎꯝ ꯒꯦꯁꯇ꯭ꯔꯤꯛꯀꯤ ꯌꯥꯝ ꯐꯥꯅꯕ ꯑꯃ ꯍꯥꯏꯕꯤꯌꯨꯔꯥ
ꯑꯗꯨ ꯍꯥꯏꯔꯛꯑꯣꯅꯣ
ꯑꯌꯨꯛ ꯍꯦꯛ ꯍꯧꯒꯠꯄꯗ
ꯑꯥ ꯏꯁꯤꯡ ꯊꯥꯛꯑꯣ ꯑꯣ ꯑꯣ
ꯐꯨꯠꯂꯣ ꯁꯤꯡ ꯐꯨꯠꯂꯒ ꯊꯥꯛꯑꯣ
ꯑꯣ
ꯏꯁꯤꯡ ꯐꯨꯠꯂ ꯑꯌꯨꯛ ꯀꯣ ꯑꯌꯨꯛꯇ ꯏꯁꯤꯡ ꯑꯁꯥꯕ ꯑꯗꯨꯝ ꯊꯛꯑꯣ ꯌꯥꯝ ꯍꯣꯏ ꯑꯩꯁꯨ ꯆꯥꯛꯈꯥꯎ ꯌꯥꯕ ꯑꯩ ꯅꯍꯥꯟ ꯏꯊꯟꯇ ꯔꯦꯟ ꯂꯩꯕꯗꯀꯣ ꯆꯛꯀꯨꯝꯕ ꯀꯔꯤ ꯃꯇꯝ ꯆꯥꯅ ꯆꯥꯗꯕ
ꯑꯣ
ꯑꯗꯒꯤ ꯑꯁ ꯌꯥꯝ ꯀꯟꯅ ꯋꯥꯔꯝꯃꯦ ꯑꯗꯨ ꯆꯦꯛꯀꯞ ꯆꯠꯂꯦ ꯏꯁꯤꯡ ꯁꯤꯡꯗꯨ ꯐꯨꯠꯂꯒ ꯑꯌꯨꯛꯇ ꯀꯣ ꯑꯗꯨꯝ
ꯑꯗꯨ ꯗꯣꯛꯇꯔꯅ ꯍꯥꯏꯕ꯭ꯔꯥ ꯑꯗꯨꯗꯣ
ꯑꯗꯨꯒꯅꯦ
ꯎꯝ
ꯀꯣꯄꯤꯒꯨꯝꯕ ꯁꯤꯡꯖꯨ ꯎꯝ ꯎꯝ ꯑꯦꯟꯁꯥꯡ ꯅꯥꯄꯤ ꯃꯅꯥꯁꯤꯡꯗꯣ ꯆꯥꯅꯨ ꯍꯌꯦ
ꯑꯗꯨ ꯑꯗꯨ ꯆꯥꯗ꯭ꯔꯗꯤ ꯑꯩꯗꯤ ꯍꯤꯡꯕ ꯉꯝꯃꯣꯏꯍꯦ ꯑꯗꯨꯝ ꯍꯥꯏꯔ ꯁꯤꯡꯖꯨꯒꯤ ꯆꯥꯅꯨ ꯀꯣꯕꯤ ꯆꯥꯅꯣ ꯍꯥꯏꯅ
ꯎꯝ
ꯆꯥꯗꯔꯗꯤ ꯂꯩꯕ ꯌꯥꯗꯦꯅꯦ
ꯑꯗꯨꯒ ꯇꯣꯃꯦꯇꯣꯁꯨ ꯆꯥꯅꯣꯌꯦ ꯑꯂꯨꯁꯨ ꯆꯥꯅꯣꯌꯦ ꯃꯔꯨ ꯃꯔꯥꯡ ꯌꯥꯝꯁꯨ ꯆꯥꯅꯨꯌꯦ ꯄꯤꯌꯥꯁꯁꯨ ꯆꯥ ꯑ
ꯆꯥꯎ ꯍꯥꯏꯕ꯭ꯔꯣ
ꯌꯥꯔꯨꯝ ꯌꯥꯔꯨꯝꯁꯨ ꯑꯐꯨꯠꯄꯒꯨꯝꯕ ꯀꯣ
ꯎꯝ ꯑꯩꯅ ꯑꯩꯅ ꯄꯥꯝꯕ ꯉꯥꯛꯇꯅꯦ ꯆꯥꯒꯅꯣ ꯍꯥꯏꯕꯗꯣ
ꯎꯝ ꯆꯥꯒꯗꯧꯕꯁꯦ ꯀꯦꯔꯣꯠ
ꯎꯝ
ꯁ꯭ꯄꯤꯅꯥꯠꯁ
ꯎꯝ ꯄꯥꯝꯗꯦꯗ
ꯀꯦꯔꯣꯠ ꯁ꯭ꯄꯤꯅꯠ ꯕꯅꯅꯥ ꯌꯦꯔꯨꯝ
ꯌꯦꯔꯨꯝ ꯆꯥꯎ ꯍꯥꯏꯕ꯭ꯔꯅꯦ ꯌꯦꯔꯨꯝꯁꯦ ꯅꯨꯡꯁꯤꯠ ꯇꯝꯃꯅꯦ
ꯆꯥꯎ ꯑꯗꯨ ꯊꯥꯎꯒꯨꯝꯕ ꯌꯥꯝ ꯍꯥꯞꯀꯅꯨ ꯑꯗꯨꯒ ꯃꯔꯨ ꯃꯔꯥꯡ ꯃꯔꯣꯏ ꯌꯥꯝ ꯍꯥꯞꯀꯅꯨꯌꯦ
ꯎꯝ
ꯆꯥꯒꯗꯕ ꯃꯑꯣꯡꯁꯦ ꯐꯨꯠꯂꯒ ꯆꯥꯕꯒꯨꯝꯕ ꯅꯠ ꯀꯥꯎꯔꯒ ꯆꯥꯏ
ꯑꯗꯨꯅꯦ
ꯅꯪꯗꯤ
ꯃꯔꯣꯛ ꯃꯔꯣꯛ ꯑꯁꯥꯕ ꯆꯥꯅꯨ ꯑꯃ ꯍꯥꯏꯅꯤ
ꯎꯝ ꯃꯣꯔꯣꯛꯁꯨ ꯆꯥꯒꯅꯨ ꯍꯥꯏꯌꯦ ꯊꯨꯝꯁꯨ ꯌꯥꯛꯀꯅꯨ ꯍꯥꯏꯌꯦ
ꯑꯣ ꯍꯣꯏ ꯍꯣꯏ ꯇꯥꯕꯔ
ꯍꯣꯏ ꯇꯥꯏꯌꯦ
ꯑꯝꯇ ꯇ꯭ꯔꯦꯟꯁꯂꯦꯇ ꯇꯧ ꯅꯦ ꯇꯥꯔꯗꯤ
ꯑꯗꯨꯅꯤ
ꯅꯣꯏꯗꯤ ꯆꯥꯡ ꯢꯟꯁꯥꯡ ꯊꯣꯡꯕ ꯍꯧꯔꯕ꯭ꯔꯣ
ꯍꯣꯏ ꯑꯩꯈꯣꯏꯗꯤ ꯉꯁꯥꯏꯅ ꯏꯃꯥ ꯊꯣꯡꯕ ꯂꯩꯕꯅꯤ
ꯑꯣ
ꯅꯣꯏꯗꯤ ꯅꯪꯅ ꯊꯣꯡꯗꯣꯏꯔꯣ ꯀꯅꯥ ꯊꯣꯡꯗꯣꯏꯔꯣ
ꯑꯩꯅ ꯊꯣꯛꯅꯤꯗ
ꯑꯣ ꯏꯁ ꯅꯪꯁꯦ ꯊꯣꯡꯕ ꯍꯩꯅꯤꯡꯉꯦ ꯃꯥꯟꯗꯦꯗ
ꯍꯥꯎꯗ꯭ꯔꯁꯨ ꯊꯣꯡꯉꯗꯤ ꯌꯥꯔꯦꯅ
ꯑꯦꯟꯁꯥꯡꯗꯤꯀꯣ ꯎꯝ ꯍꯥꯎꯕꯁꯤꯗꯤꯀꯣ
ꯎꯝ
ꯃꯤꯁꯤꯅ ꯊꯃꯣꯏ ꯁꯦꯡꯅ ꯊꯣꯡꯅꯤꯡꯉꯒ ꯊꯣꯡꯕꯗꯨꯅ ꯍꯦꯟꯅ ꯍꯥꯎꯋꯤ ꯊꯣꯡꯗ꯭ꯔꯗꯤ ꯊꯣꯡꯗ꯭ꯔꯗꯤ ꯌꯥꯗ꯭ꯔꯦ ꯍꯥꯏꯅ ꯄꯪꯇꯧ ꯇꯧ ꯄꯪꯊꯣꯡ ꯊꯣꯡꯕꯗꯨꯗꯤ ꯑꯁ ꯍꯥꯎꯇꯦ
ꯑꯩꯁꯨ ꯑꯗꯨꯃꯥꯏꯅ ꯊꯣꯡꯕꯅꯤꯅꯦ ꯀꯩꯅꯣ
ꯅꯨꯃꯤꯠ ꯅꯣꯡꯃꯥ ꯑꯃꯗꯤꯃ
ꯅꯪꯁꯦ ꯒꯦꯠ ꯅꯪ ꯅꯪ ꯒꯦꯟ ꯌꯥꯝ ꯇꯥꯏꯌꯦ ꯄꯥꯈꯪ ꯁꯥꯔꯤ ꯑꯣꯏꯔꯝꯃꯅꯤ
ꯍꯥ ꯑꯁ ꯑꯩꯗꯤ ꯄꯥꯈꯪ ꯁꯥꯔꯤ ꯑꯣꯏꯅꯤꯡꯗꯔꯦ
ꯄꯥꯈꯪ ꯁꯥꯥꯕꯤ ꯑꯣꯏꯔꯕꯅꯤ ꯑꯣꯏꯅꯤꯡꯗ꯭ꯔꯦ ꯍꯥꯏꯗ꯭ꯔꯁꯨ
ꯑꯣꯏ ꯑꯣꯏꯅꯤꯡꯃꯟꯕꯒꯤ
ꯑꯣꯏꯈ꯭ꯔꯦ ꯍꯥꯏꯑꯣ
ꯑꯣꯏꯈ꯭ꯔꯦ
ꯎꯝ
ꯅꯪꯁꯨ
ꯅꯪꯁꯨ ꯑꯣꯏꯅꯤꯡꯕ꯭ꯔꯥ ꯍꯥꯏꯑꯣ ꯀꯔꯤꯌꯥꯥꯔꯦ ꯍꯥꯏꯗꯤ ꯅꯪꯁꯨ ꯑꯩꯈꯣꯏꯗ ꯑꯩꯈꯣꯏꯗꯤ ꯋꯥꯠꯀꯦ ꯍꯣꯏ
ꯅꯨꯄꯥꯁꯨ ꯐꯪꯅꯤꯡꯉꯤ ꯃꯥꯟꯂꯦ ꯅꯪꯁꯨ ꯃꯣꯏ ꯑꯗꯨꯝ ꯊꯣꯛꯏ
ꯃꯣꯏ ꯃꯃꯥꯡꯗ ꯃꯣꯏ ꯊꯣꯛꯇ꯭ꯔꯗꯤ ꯌꯥꯔꯦꯗ ꯑꯩꯁꯨ ꯅꯨꯡꯇꯤ ꯑꯗꯨ ꯃꯤꯅꯤ ꯈꯨꯨꯗ ꯇꯤꯡ ꯃꯣꯏ ꯊꯣꯛꯀꯇꯕꯁꯨ ꯅꯠꯇꯦ
ꯌꯥꯗꯕ ꯃꯇꯝ ꯃꯇꯝꯗ ꯊꯣꯛꯄ ꯍꯣꯏꯅꯦ
ꯑꯦ ꯍꯣꯏ ꯇꯥꯔꯛꯑꯃꯅꯤ ꯉꯁꯥꯏꯁꯨ ꯃꯣꯏ ꯊꯣꯛꯄꯅꯤ ꯅꯠꯇ꯭ꯔꯣ ꯅꯪ ꯇꯥꯕ꯭ꯔꯣ ꯉꯁꯥꯏ ꯃꯣꯏ ꯊꯣꯛꯄꯗꯣ
ꯇꯥꯏꯅꯦ
ꯍꯤ ꯍꯤ ꯍꯤ
ꯃꯈꯣꯟꯁꯨ ꯌꯥꯝ ꯅꯨꯡꯁꯤꯌꯦ
ꯎꯝ ꯐꯔꯥꯕꯥꯅꯦ
ꯑꯅꯤꯗꯨꯗꯤ ꯃꯈꯀꯣꯟ ꯌꯥꯝ ꯅꯨꯡꯁꯤꯌꯦꯕ
ꯑꯣ
ꯑꯗꯨ ꯇꯔꯨꯛꯇꯨꯗꯤ ꯌꯥꯗ꯭ꯔꯦ ꯐꯃꯨꯡꯐꯥꯎ ꯂꯥꯡꯉꯦ
ꯎꯕ ꯃꯒꯤ ꯐꯃꯨꯡ ꯀꯣ ꯅꯣꯢ ꯅꯣꯢ ꯅꯣꯏꯔꯣꯝꯗ ꯑꯩꯈꯣꯏ ꯂꯥꯛꯇ꯭ꯔꯣ ꯑꯩ ꯃꯣꯏ ꯊꯣꯛꯣꯛꯄ ꯀꯥꯟꯗ
ꯍꯣꯏ ꯂꯥꯛꯑꯦ
ꯑ
ꯐꯣꯟꯗꯨꯅꯠ
ꯉꯁꯥꯏ ꯉꯁꯥꯏ ꯃꯣꯗꯤ ꯈꯣꯏꯅꯦ ꯍꯪꯉꯛꯄꯅꯦ
ꯑꯧ
ꯑꯁꯨꯃꯥꯢ ꯇꯧꯅꯨ ꯍꯥꯢꯅꯀꯣ
ꯑꯣ ꯍꯣ
ꯅꯪꯅ ꯀꯝꯄ꯭ꯂꯦꯟ ꯇꯧꯋꯦꯅ ꯇꯥꯢꯅꯦ
ꯑꯥ..
ꯃꯣꯢ ꯊꯣꯛꯄ ꯃꯤꯗꯣ ꯑꯩ ꯈꯪꯉꯦ ꯑꯩ ꯃꯃꯤꯡ ꯇꯥꯛꯀꯦ ꯍꯥꯢꯅ
ꯑꯗꯨꯅꯦ ꯑꯩ ꯌꯥꯝ ꯁꯥꯎꯅꯤꯡꯒ꯭ꯔꯕ
ꯑꯣ
ꯁꯥꯎꯅꯤꯡꯃꯟꯕꯒꯤ ꯑꯩ ꯀꯣꯛ ꯐꯥꯎ ꯌꯥꯝ ꯆꯥꯎꯈꯠꯂꯒ
ꯑꯩ ꯌꯥꯢ ꯑꯩ ꯑꯩ ꯑꯩꯁꯨ ꯅꯪꯁꯨ ꯌꯦꯡꯉꯣꯀꯣ ꯑꯩꯁꯨ ꯅꯪꯕꯨ ꯅꯣꯡꯃꯗꯤ ꯑꯩꯅ ꯑꯋꯥꯕ ꯐꯪꯕꯗ ꯅꯪꯕꯨ ꯐꯪꯍꯟꯒꯅꯤ
ꯀꯩꯁꯨ ꯇꯧꯗꯦ ꯃꯣꯢ ꯊꯣꯛꯎ
ꯄꯗꯣ ꯊꯣꯛꯅꯤꯡꯕꯒ ꯊꯣꯛꯄ ꯌꯥꯗ꯭ꯔꯦꯕ꯭ꯔ ꯅꯪ ꯂꯩꯕꯒꯤ
ꯑꯁ ꯅꯨꯡꯉꯥꯢꯇ꯭ꯔꯤꯗ ꯑꯗꯨꯗꯤ
ꯎꯝ
ꯃꯈꯣꯟ ꯇꯥꯗꯕ ꯁꯂꯦꯟꯁꯔ ꯄꯥꯢꯞꯒꯨꯝꯕ ꯍꯥꯞꯁꯤꯔꯣ
ꯃꯈꯣꯟꯇꯥꯗꯕꯗꯣ ꯃꯅꯝ ꯀꯜꯂꯦꯕ
ꯑꯁ ꯀꯤꯍꯦ
ꯍꯤ ꯍꯤ ꯍꯤ
ꯑꯗꯨ ꯐꯥꯎꯕꯗꯤ ꯑꯩ ꯄꯥꯟꯗꯦꯝꯗ ꯐꯁꯤ ꯇꯧꯕꯅ ꯐꯔꯅꯤ
ꯑ ꯍ ꯍ ꯍ ꯍ ꯅꯪꯁꯨ ꯈꯪꯉꯝꯅꯤꯗ
ꯍꯣꯢ ꯊꯤꯠ ꯇꯧꯕꯗꯣꯀꯣ
ꯑꯍ ꯍ ꯍ ꯍ ꯍ
ꯑꯗꯨꯗꯤ ꯕꯦꯔꯥꯅꯦ
ꯅꯪꯒꯤ ꯈꯨꯅꯣꯛꯇꯣ ꯑꯩꯒꯤ ꯑꯩꯒꯤ ꯏꯆꯦꯒꯤ ꯅꯨꯄꯥꯒꯤ ꯈꯨꯅꯣꯛꯃꯜꯂꯦ
ꯑꯗꯨ ꯀꯩꯒꯤꯅꯣ ꯃꯤꯁꯤꯡꯁꯦ ꯑꯩꯉꯣꯟꯗ ꯀꯣꯜ ꯇꯧꯔꯛꯄ ꯃꯤꯁꯤꯡꯁꯦ ꯏꯃꯥꯟꯅꯕꯤꯔꯛ ꯀꯅꯥꯔ ꯑꯁꯨꯃꯥꯏꯅꯠ ꯃꯥꯟꯕ ꯂꯩꯌꯦ ꯃꯥꯟꯅꯕ ꯂꯩꯌꯦ
ꯎꯝ ꯃꯥꯏ ꯈꯨꯅꯣꯛꯇꯣ ꯍꯥꯏꯕꯅꯤꯗ
ꯔꯣꯕꯥꯔꯠ ꯔꯣꯕꯣꯠ ꯑꯣꯟꯈ꯭ꯔꯕ ꯖꯠ
ꯅꯠꯇ꯭ꯔꯒ ꯑꯩ ꯃꯈꯣꯟꯖꯦ ꯇꯥꯕ ꯅꯨꯡꯉꯥꯏꯕ ꯖꯠꯂꯨ
ꯑꯦ ꯑꯦ ꯑꯦ ꯍꯤꯍꯤ
ꯄꯣꯛꯄꯗꯩ ꯌꯦ ꯑꯗꯨ ꯅꯪꯒꯤ ꯐꯝꯃꯨꯅ ꯇꯥꯕ ꯅꯨꯡꯉꯥꯏꯕ ꯇꯥꯗ꯭ꯔꯦ
ꯈꯪꯗ꯭ꯔꯤꯀꯣ
ꯁꯟꯅꯕꯥ ꯆꯠꯅꯤꯡꯉꯦ ꯋꯥꯀꯞ
ꯆꯛꯆꯥꯕ ꯂꯥꯛ